ꯑ
ꯑꯧ ꯇꯥꯏꯌꯦ ꯇꯥꯏꯌꯦ ꯇꯥꯗꯕ꯭ꯔꯣ
ꯍꯜꯂꯣ
ꯇꯥꯏꯌꯦ ꯍꯜꯂꯣ ꯇꯥꯏꯌꯦ ꯇꯥꯏꯌꯦ ꯇꯥꯔꯕ꯭ꯔꯣ ꯅꯣꯏ ꯇꯕ꯭ꯔꯥ ꯅꯪ ꯇꯥꯏꯌꯦ
ꯍꯜꯂꯣ
ꯍꯥꯂꯣ ꯍꯥꯂꯣ ꯇꯥꯕ꯭ꯔꯣ
ꯍꯜꯂꯣ
ꯇꯥꯏꯌꯦꯅꯦ ꯇꯥꯌꯦ ꯇꯥꯌꯦ
ꯇꯥꯕ꯭ꯔꯥ ꯑꯦꯁ ꯁꯤꯗꯤ ꯗꯁꯥꯅꯤꯍꯦ
ꯇꯥꯏꯌꯦꯅꯦ
ꯇꯥꯕ꯭ꯔꯣ
ꯇꯥꯏꯌꯦ ꯇꯥꯏꯌꯦ ꯅꯪ ꯇꯥꯗꯕ꯭ꯔꯣ
ꯍꯜꯂꯣ
ꯍꯜꯂꯣ
ꯀꯔꯤꯅꯣ
ꯇꯥꯏꯌꯦ ꯇꯥꯕ꯭ꯔꯣꯅꯪ ꯑꯥ ꯇꯥꯏꯌꯦꯅꯦ ꯇꯥꯌꯦ ꯇꯥꯌꯦ
ꯍꯜꯂꯣ
ꯏꯃꯥ ꯅꯥꯔꯦꯕ
ꯑꯣꯏ ꯁꯇ꯭ꯔꯤꯃꯩ
ꯇꯥꯕ꯭ꯔꯣ ꯍꯜꯂꯣ ꯍꯜꯂꯣ ꯇꯥꯕ꯭ꯔꯣ
ꯍꯜꯂꯣ
ꯑꯣ ꯇꯥꯕ꯭ꯔꯣ ꯍꯥ ꯇꯥꯕ꯭ꯔꯣ ꯇꯥꯏꯌꯦ ꯇꯥꯏꯌꯦ ꯍꯜꯂꯣ ꯍꯜꯂꯣ
ꯍꯜꯂꯣ
ꯑꯣ ꯇꯥꯏꯌꯦ ꯅꯪ ꯇꯥꯕ꯭ꯔꯥ ꯍꯜꯂꯣ ꯍꯜꯂꯣ
ꯍꯜꯂꯣ
ꯗꯝꯃꫭ ꯐꯥꯕꯤꯒꯦ ꯇꯝꯃꯤꯉꯣ
ꯍꯜꯂꯣ
ꯂꫭ ꯍꯜꯂꯣ ꯇꯥꯏꯌꯦ
ꯍꯥꯏꯁ ꯑꯩꯒꯤ ꯅꯤꯡꯉꯣꯗꯤ ꯇꯥꯕ꯭ꯔꯣ
ꯇꯥꯌꯦꯅꯦ
ꯑꯩꯒꯤ ꯅꯦꯠꯋꯥꯛ ꯁꯤꯗꯤꯀꯣ ꯑꯩꯅꯔ ꯑꯩꯒꯤ ꯅꯦꯠꯋꯥꯛꯅꯔ ꯈꯪꯗ꯭ꯔꯦ ꯇꯥꯕ꯭ꯔꯣ
ꯕ꯭ꯔꫭ ꯇꯥꯌꯦ ꯇꯥꯌꯦ
ꯍꯜꯂꯣ
ꯍꯜꯂꯣ ꯍꯜꯂꫭ
ꯑꯦ ꯂꯣꯏꯔꯦ ꯑꯗꯨꯗꯤ ꯐꯖꯅꯥ ꯇꯥꯔꯒ ꯑꯗꯣ ꯀꯔꯤꯅ ꯑꫭꯏꯗꯨꯏꯅꫭ
ꯇꯥꯕ꯭ꯔꯣ ꯍꯜꯂꯣ ꯍꯜꯂꯣ ꯍꯜꯂꯣ ꯍꯜꯂꫭ ꯍꯜꯂꯣ ꯇꯥꯥꯌꯦꯀꯣ
ꯍꯜꯂꯣ
ꯇꯥꯌꯦ ꯀꯣ ꯇꯥꯌꯦ ꯑꯩꯗꯤ
ꯑꯁ ꯂꯣꯏꯔꯦ ꯑꯩꯗꯤ ꯀꯩꯁꯨ
ꯀꯔꯤ ꯀꯔꯤ ꯇꯧꯕ꯭ꯔꯥ ꯅꯣꯏ ꯅꯦꯠꯋꯥꯛꯁꯦ
ꯑꯗꯨꯝ ꯋꯥꯔꯦꯝ ꯉꯥꯡꯂꯒ ꯋꯥꯔꯤ ꯇꯧꯔꯒ ꯂꯩꯌꯣ
ꯎꯝ ꯑꯗꯨ
ꯑꯗꯨꯁꯨ ꯌꯥꯕꯒꯨꯝ ꯌꯥꯕ ꯅꯠꯇ꯭ꯔꯣ
ꯀꯔꯤ ꯇꯧꯔ ꯂꯩꯕ꯭ꯔꯥ ꯀꯣ ꯅꯈꯣꯏꯗꯤ
ꯇꯥꯗ꯭ꯔꯦ ꯑꯗꯣ ꯑꯩꯗꯤ
ꯍꯜꯂꯣ
ꯇꯥꯗ꯭ꯔꯦꯗꯣ ꯇꯥꯗ꯭ꯔꯦꯗꯣ ꯑꯣ ꯔꯨꯝ ꯃꯦꯠ ꯄꯤꯌꯣ ꯃꯣꯔꯣꯛ ꯃꯦꯄꯤꯌꯣ ꯁꯣꯏꯕꯨꯝꯁꯨ ꯏꯁꯥꯡꯗ ꯍꯥꯞꯁꯤ ꯊꯨꯝꯁꯨ ꯊꯥꯛꯁꯤ ꯉꯁꯥꯏ ꯑꯩꯈꯣꯏꯅ ꯊꯨꯝ ꯊꯨꯝ ꯂꯩꯔꯛꯄꯗꯨ ꯀꯗꯥꯏ ꯊꯝꯈ꯭ꯔꯦ ꯊꯨꯝ
ꯍꯥꯜꯂꯣ
ꯌꯦꯟꯒꯤ ꯌꯦꯟꯒꯤ ꯍꯥꯎꯁ ꯌꯦꯟꯒꯤ ꯍꯥꯎꯁ ꯌꯣꯟꯅꯕꯁꯤꯗꯤ ꯌꯦꯟꯒꯤ ꯍꯥꯎꯁꯀꯤ ꯃꯅꯝꯁꯤꯗꯤ ꯂꯣꯏꯔꯦꯍꯦ
ꯇꯥꯔꯕ꯭ꯔꯣ ꯇꯥꯕ꯭ꯔꯣ ꯍꯦꯜꯂꯣ ꯊꯝꯔꯒꯦ ꯅꯪꯅ ꯍꯥꯏꯕ ꯇꯥꯗ꯭ꯔꯦ